ꯂꯣ
ꯍꯜꯂꯣ ꯇꯥꯕꯔꯣ
ꯍꯥꯥ
ꯇꯥꯄ꯭ꯔꯣ ꯍꯜꯂꯣ
ꯍꯣꯏ ꯇꯥꯏꯌꯦ
ꯑꯣ ꯑꯁ ꯄꯥꯈꯠꯂꯨꯔꯦ ꯇꯥꯗ꯭ꯔꯗꯤ ꯕꯦꯔꯥ
ꯑꯥ ꯇꯥꯏꯌꯦ ꯑ ꯆꯥꯈ꯭ꯔꯦ ꯅꯪꯗꯤ
ꯆꯠꯊꯣꯛꯄꯗ ꯉꯥꯏꯔꯦ ꯍꯧꯖꯤꯛꯅ ꯀꯔꯤ ꯃꯊꯦꯜ ꯇꯧꯒꯦ
ꯑ ꯀ꯭ꯔꯤ ꯇꯧꯕ꯭ꯔꯥ
ꯆꯥꯛ ꯀꯠꯊꯣꯛꯑꯒ ꯀꯣ ꯐꯃꯨꯡꯗ ꯆꯪꯉꯒ ꯍꯦꯞꯄꯒ ꯂꯩꯌꯦ ꯅꯪꯗꯤ
ꯑꯥ ꯉꯜꯂꯦꯍꯦ
ꯇꯨꯝꯗ꯭ꯔꯤꯗ ꯍꯤꯞꯄꯒ ꯂꯩ ꯍꯥꯏꯕꯅꯤ ꯐꯃꯨꯡꯗ
ꯑꯣ ꯑꯥ ꯇꯨꯝꯗ꯭ꯔꯤ ꯑꯩꯈꯣꯏꯗꯤ ꯑꯝꯄꯥꯟꯗ ꯐꯝꯔ ꯂꯩꯌꯦ
ꯑꯦꯁ ꯅꯨꯡꯉꯥꯏꯍꯦ ꯅꯪꯅ ꯑꯩꯈꯣꯏꯗꯗꯤ ꯃꯥꯏꯁꯨ ꯂꯥꯛꯇꯦ ꯃꯄꯥꯟꯗ ꯐꯝꯅꯤꯉꯥꯏ
ꯁꯥꯡ ꯍꯣꯏ
ꯑꯣ
ꯀ꯭ꯔꯤ ꯌꯦꯟꯁꯥꯡ ꯆꯥꯕ꯭ꯔꯥ
ꯀꯔꯤ ꯍꯥꯏꯁꯤꯔꯥ ꯔꯣꯡꯃꯦꯅꯤ ꯀꯣ
ꯅꯠꯇꯦ
ꯎꯝ ꯀ꯭ꯔꯤ ꯍꯥꯏꯁꯤꯔꯥ ꯈꯪꯗ꯭ꯔꯦ ꯑꯗꯣ ꯑꯩꯁꯨ
ꯍꯣꯏ
ꯏꯟꯁꯥꯡ ꯅꯥꯄꯤꯅꯦ
ꯍꯥ
ꯌꯦꯟꯁꯥꯡ ꯅꯥꯄꯤꯅꯦꯕ ꯃꯃꯤꯡꯗꯤ ꯈꯪꯗꯕ
ꯍꯥꯏꯔꯑꯣꯅ ꯅꯣꯏ ꯂꯣꯟꯗ ꯃꯥꯟꯅꯕꯁꯨ ꯌꯥꯏ
ꯁꯤꯞꯂꯣꯏ
ꯁꯤꯄꯜꯂꯣꯏ
ꯈꯪꯗꯦ
ꯑꯗꯨꯅꯦꯕ
ꯍꯥꯎꯕ꯭ꯔꯥ
ꯍꯥꯎꯋꯦ ꯐꯖꯅ ꯊꯣꯡꯉꯦ
ꯂꯥꯏ ꯂꯥꯛꯄ꯭ꯔ ꯅꯣꯏꯗꯤ
ꯃꯥꯏ ꯂꯥꯛꯇꯦ
ꯆꯞ ꯃꯥꯟꯅꯩꯅꯦ ꯑꯗꯨꯗꯤ
ꯑꯗꯨꯗꯤ ꯑꯩꯈꯣꯏ ꯃꯥꯟꯅꯔꯝꯒꯅꯤ ꯂꯣꯀꯦ ꯑ ꯃꯐꯝꯁꯦ
ꯑ ꯃꯟꯅꯥꯔꯝꯕꯁꯨ ꯌꯥꯏ
ꯀꯨꯏꯗ꯭ꯔꯤꯌꯦ ꯃꯨꯠꯈꯤꯕꯗꯣ
ꯍꯣꯏ ꯀꯨꯏꯗ꯭ꯔꯤꯌꯦ ꯑꯩꯈꯣꯏꯁꯨ
ꯑꯣ ꯁꯦꯝ ꯁꯦꯝ ꯕꯗ ꯗꯤꯐ꯭ꯂꯦꯟ
ꯑꯥ ꯀꯔꯝꯃꯥꯏꯅ ꯂꯩꯕ꯭ꯔꯣ ꯔꯦꯟꯗ ꯂꯩꯕ꯭ꯔꯣ ꯁ꯭ꯀ ꯀꯨ ꯇꯝꯃꯒ ꯂꯩꯕ꯭ꯔꯣ ꯀꯃꯥꯏ ꯂꯩꯕ꯭ꯔꯣ
ꯑꯥꯝ ꯍꯣꯏ ꯀꯣꯂꯦꯖ ꯀꯥꯔꯒ ꯂꯩꯌꯦ
ꯑꯣ ꯁꯃꯁ ꯀꯌꯥ
ꯎꯝ ꯌꯨꯝꯗ ꯂꯩꯌꯦ ꯅꯪꯗꯤ
ꯑꯩꯗꯤ ꯀꯩꯅꯣ ꯈꯨꯟꯒꯤ ꯃꯤꯡꯗꯤ ꯍꯥꯏꯕ ꯌꯥꯕ ꯃꯥꯜꯂꯦꯗꯥ ꯀꯣ
ꯉꯁꯥꯏꯁꯨ ꯑꯗꯨꯝ ꯍꯥꯏꯌꯦꯕ ꯀꯩꯁꯨ ꯀꯧꯗꯦꯕ
ꯍꯪ ꯍꯣꯏ ꯌꯥꯔꯝꯅꯤꯗ
ꯑꯩ ꯈꯨꯨꯝꯖꯤꯗꯒꯤꯅꯦꯕ ꯈꯪ ꯈꯪꯕ꯭ꯔꯣ
ꯑꯝ ꯈꯪꯗꯦ
ꯅꯪ ꯅꯣꯅꯦ ꯅꯣꯅꯦꯗ ꯂꯩꯕ ꯅꯠꯇ꯭ꯔꯣ
ꯑꯥ ꯂꯩꯇꯦ ꯑꯥ ꯑꯩꯈꯣꯏ ꯌꯥꯝ ꯊꯥꯞꯅꯩ ꯑꯗꯨꯗꯤ
ꯑꯗꯨꯗꯤ ꯇꯣꯡꯉꯥꯜꯂꯦ
ꯑꯣ ꯑꯣ ꯅꯪ ꯅꯣꯅꯦꯗꯒꯤꯔꯣ
ꯑꯣ
ꯑꯣ ꯑꯗꯨꯗꯤ ꯑꯣ ꯅꯣꯅꯦꯁꯦ ꯎꯝ ꯑꯣ ꯃꯤ ꯌꯥꯝꯕ꯭ꯔꯥ
ꯑ‌ꯦ
ꯅꯣꯅꯦ ꯍꯥꯏꯁꯦ ꯗꯤꯁꯇ꯭ꯔꯤꯛꯀꯤ ꯃꯤꯡꯅꯦꯕꯀꯣ ꯀ‌ꯦꯟ ꯇꯕ꯭ꯔꯥ ꯑꯗꯨꯗ ꯂꯣꯡꯃꯥꯏ ꯍꯥꯏꯕ ꯂꯩꯔꯦ ꯈꯨ ꯈꯨꯟ ꯌꯥꯝ ꯂꯩꯁꯤꯗꯤ
ꯍꯣꯏ ꯍꯥꯏꯕꯗ‌ꯣꯀ‌ꯣ
ꯍꯣꯏ ꯑꯩꯈꯣꯏ ꯈꯨꯟꯐꯥꯎ ꯌꯥꯝꯃꯦꯕ ꯑꯗꯨꯒꯤ ꯃꯤ ꯌꯥꯝꯃꯟꯕꯒꯤ ꯄꯥꯔꯠ ꯈꯥꯏꯌ‌ꯦꯕ ꯑꯩꯈꯣꯏꯁꯨ ꯄꯥꯔꯠ ꯑꯃ ꯑꯅꯤ ꯑꯍꯨꯝ ꯃꯔꯤ ꯃꯉꯥ ꯐꯥꯎ ꯂꯩꯌꯦꯕ ꯑꯩꯈꯣꯏꯁꯨ ꯑꯩꯈꯣꯏꯁꯨ
ꯎꯝ ꯈꯪꯗꯦ ꯑꯗꯨꯗꯤ
ꯑꯁ ꯅ‌ꯣꯅꯦꯗ ꯑꯁꯨꯃꯥꯏꯅ ꯄꯥꯔꯠ ꯌꯥꯝ ꯊꯣꯛꯄ ꯌꯥꯝ ꯂꯩꯌꯦ
ꯑꯣ ꯑꯗꯨꯗꯤ ꯑꯩꯈꯣꯏ ꯌꯥꯝ ꯂꯥꯞꯅꯩꯌꯦ
ꯎꯝ ꯑꯗꯨꯝ ꯍꯥꯏꯌ‌ꯣꯅꯦ ꯀꯩꯁꯨ ꯀꯥꯏꯗꯦ
ꯑꯥ ꯑꯩꯈꯣꯏꯅ ꯆꯥꯟꯗꯦꯜ ꯂꯣꯝꯗꯒꯤ
ꯑꯣ ꯍꯁ ꯅꯣꯡ ꯆꯨꯕ꯭ꯔꯣ ꯅꯣꯏꯗ
ꯎꯝ ꯆꯨꯗꯦ ꯅꯣꯏꯗꯤ
ꯆꯨꯗꯤ ꯆꯨꯗꯦ ꯆꯨꯒꯦꯗꯤ ꯇꯧꯔꯒ ꯂꯩꯔꯦ
ꯎꯝ
ꯅꯣꯡ ꯆꯨꯔꯗꯤ ꯈꯔ ꯅꯨꯡꯉꯥꯏꯔ‌ꯦꯕ ꯁꯥꯕꯅꯤꯅꯀꯣ ꯅꯣꯏꯗꯨꯗꯤ ꯈꯔ ꯏꯪꯔꯝꯒꯅꯤ
ꯎꯝ ꯑꯩꯈꯣꯏ ꯑ ꯑꯩꯈꯣꯏꯁꯨ ꯁꯥꯏꯌꯦ ꯑꯗꯣ ꯅꯨꯡꯗꯥꯡꯗꯗꯤ ꯁꯥꯗꯦ
ꯑꯥ ꯅꯣꯏ ꯆꯥꯟꯗꯦꯜꯗꯨꯗꯤ ꯏꯪꯒꯗꯧ ꯃꯥꯟꯕ ꯑꯩꯒꯤ ꯋꯥꯈꯜꯗ
ꯎꯝ ꯏꯪꯗ‌ꯦ ꯌꯥꯝ ꯁꯥꯏꯌ‌ꯦ
ꯑꯣ ꯀꯩꯅꯣ ꯁꯥꯕꯒꯤ ꯗꯤꯒ꯭ꯔꯤꯗꯣ ꯀꯌꯥ ꯀꯌꯥ ꯐꯥꯎ ꯂꯥꯛꯄꯔ ꯀꯥꯕ꯭ꯔꯥ ꯍꯣꯏ ꯊꯥꯔꯇꯤ ꯑꯗꯨꯝ ꯍꯦꯟꯈ꯭ꯔꯣ
ꯑꯁ ꯍꯦꯟꯕꯁꯨ ꯌꯥꯎꯋꯦ ꯑꯩꯈꯣꯏ ꯑꯩꯈꯣꯏꯔꯣꯝꯗꯗꯤ ꯌꯥꯝ ꯁꯥꯏꯌ‌ꯦ
ꯑꯩꯈꯣꯏꯁꯤꯗꯤ ꯑꯗꯨꯝ ꯊꯥꯔꯇꯤ ꯐꯥꯏꯚꯅ ꯑꯗꯨꯝ ꯃꯦꯛꯁꯤꯃꯝ ꯂꯩ ꯃꯦꯛꯁꯤꯃꯝꯗ ꯂꯩꯌ‌ꯦ ꯃꯤꯅꯤꯃꯝꯗ
ꯍꯣꯏ ꯍꯧꯖꯤꯛꯀꯥꯟꯗꯤ ꯑꯗꯨꯝ ꯑꯥ ꯅꯣꯡ ꯆꯨꯕꯅꯤꯅꯀꯣ
ꯊꯥꯔꯇꯤ ꯅꯥꯏꯟ ꯌꯥꯎꯕ ꯐꯥꯎ ꯌꯥꯎꯋꯦ ꯑꯩꯈꯣꯏꯗꯗꯤ ꯁꯥꯕꯗꯣ
ꯎꯝ ꯈꯪꯗꯦ ꯀꯅꯥꯅ ꯍꯦꯟꯒꯦꯔꯥ
ꯎꯝ ꯑꯗꯨꯗꯤ ꯅꯪꯁꯦ ꯑꯅꯥꯜ ꯑꯅꯥꯜ ꯇ꯭ꯔꯥꯏꯞꯁ ꯑꯣꯏꯔꯦꯀꯣ
ꯑꯥ ꯅꯠꯇꯦ ꯆꯣꯊꯦ
ꯀꯩꯅꯣ ꯅꯣꯏ ꯆꯟꯗ꯭ꯔ ꯁ꯭ꯋꯥꯏꯗ ꯀꯔꯝꯕ ꯖꯥꯇꯤꯅ ꯈꯔ ꯌꯥꯝꯕ꯭ꯔꯥ
ꯑꯥ ꯑꯩꯈꯣꯏ ꯑꯥ ꯍꯣꯏ ꯑꯩꯈꯣꯏ ꯆ‌ꯣꯊ‌ꯦꯁꯨ ꯌꯥꯝꯃꯦꯀ‌ꯣ ꯑꯗꯨꯒ ꯅꯪꯅ ꯍꯧꯖꯤꯛ ꯍꯥꯏꯕꯗꯣ ꯎꯝ ꯍꯣꯏ ꯑꯗꯨꯁꯨ ꯌꯥꯝꯃꯦ
ꯑꯥ ꯑꯃꯅ ꯍꯦꯜꯂꯤ ꯍꯥꯏꯕꯗꯤ ꯈꯪꯗꯦ
ꯎꯝ ꯈꯪ ꯑ ꯑꯩꯈꯣꯏꯅ ꯌꯥꯝꯒꯗꯧ ꯃꯥꯜꯂꯦ ꯑꯁ ꯈꯪꯗꯦ
ꯑꯣ
ꯃꯣꯏꯗꯤ ꯑꯗꯨ ꯑꯩꯈꯣꯏꯔꯣꯝꯗꯣ
ꯑꯥ
ꯑ ꯑꯗꯨ ꯑꯩꯅ ꯍꯥꯏꯕ ꯃꯐꯝꯗ ꯑꯗꯨꯃꯛꯇꯤ ꯌꯎꯗꯦꯕꯀꯣ ꯑꯗꯨꯔꯁꯨ ꯃꯤꯅ ꯍꯥꯏꯕ ꯀꯥꯟꯗ ꯑꯗꯨꯝ ꯑꯗꯨ ꯗꯤꯁꯇ꯭ꯔꯤꯛ ꯑꯗꯨꯝ ꯆꯜꯂꯦꯕ
ꯑꯣ ꯍ
ꯑ ꯑꯩꯈꯣꯏꯅ ꯈꯔꯖꯥꯠ ꯌꯥꯝ ꯂꯩꯌꯦꯕ ꯃꯣꯏꯔꯣꯝꯗꯁꯨ ꯀꯣ
ꯑꯣ ꯍ ꯍ
ꯑꯗꯣ ꯃꯣꯏꯅ ꯂꯩꯕꯗꯤ ꯎꯝ ꯑꯗꯨ ꯃꯐꯝ ꯉꯥꯛꯇꯅꯦꯕ
ꯎꯝ
ꯈꯪꯗꯦ ꯑꯇꯩꯗꯁꯨ ꯂꯩꯔꯝꯅꯤ ꯑꯗꯣ ꯈꯪꯗꯦ
ꯒꯤꯌꯟꯇꯔꯦ ꯒꯤꯌꯥꯟꯠꯔꯦ ꯑꯁ ꯈꯪꯗꯦ ꯁꯨꯃꯥꯏꯅ ꯇꯧꯕꯁꯨ ꯌꯥꯝ ꯑꯃꯔꯣꯝꯗ ꯌꯥꯝ ꯐꯩꯌꯦꯀꯣ
ꯐꯩ ꯍꯥꯏꯕꯗꯤ
ꯃꯩꯇꯩꯂꯣꯟ ꯈꯪꯗꯕ ꯃꯈꯩꯁꯨ ꯑꯗꯨꯝ ꯈꯔ ꯇꯝꯕ ꯑꯣꯏꯅ ꯑꯗꯨꯝ ꯍꯩꯔꯤꯁꯤꯗꯤ
ꯍꯣꯏ
ꯑꯃꯔꯣꯝ ꯈꯛꯇ ꯅꯠꯇꯦ ꯐꯔꯤꯁꯦ ꯑꯅꯤꯔꯣꯝ ꯑꯍꯨꯝꯔꯣꯝ ꯃꯔꯤꯔꯣꯝ ꯂꯩꯌꯦ ꯁꯛ ꯃꯥꯏ ꯈꯪꯅꯕ ꯍꯣꯏ ꯌꯥꯎꯋꯤ ꯁꯤꯗꯤ
ꯑꯁꯤꯗꯀꯣ
ꯒꯅꯤꯁꯨꯦ ꯑꯗꯨꯝ ꯈꯪꯅꯕ ꯌꯥ ꯑꯩꯀꯣ
ꯍꯣꯏ ꯌꯥꯝꯃꯤ ꯌꯥ
ꯑꯗꯣ ꯀꯩꯅꯣ ꯀꯣꯂꯦꯖꯀꯨꯝꯕꯗꯤ ꯂꯣꯏꯔꯕꯣ
ꯑ ꯑꯩꯗꯣ ꯍꯣꯏ ꯂꯣꯏꯔꯌꯦ
ꯂꯣꯏꯗ꯭ꯔꯤꯌꯦ
ꯍꯣꯏ ꯅꯍꯥꯟ ꯂꯥꯁ ꯏꯌꯥꯔ ꯂꯣꯏꯒꯗꯧꯕꯅꯦꯕ ꯑꯗꯣ ꯎꯝ ꯑꯥꯗ ꯂꯩꯕ ꯀꯥꯟꯗ ꯇꯧꯗ꯭ꯔꯕ ꯑꯗꯣ ꯗꯤꯁꯌꯔꯗ ꯑꯃꯨꯛꯀ ꯊꯥꯒꯦ ꯇꯧꯕ
ꯎꯍꯥ ꯌꯦꯟ ꯇꯥꯔꯦ ꯈꯪꯗ꯭ꯔꯦꯗ ꯀꯩꯅꯣꯒꯤꯁꯨ ꯀꯣꯂꯦꯖꯀꯤꯁꯨ ꯁꯤꯦꯃꯤꯁꯇꯔꯁꯦ ꯑꯗꯨꯝ ꯑꯦꯕ꯭ꯔꯤ ꯏꯌꯥꯔ ꯑꯗꯨꯝ ꯋꯥꯡꯈꯠꯈ꯭ꯔꯦꯅꯦ
ꯍꯣꯏ
ꯁꯤꯛꯁ ꯑꯣꯏꯔꯦꯀꯣ ꯍꯟꯗꯛꯁꯤ ꯍꯟꯗꯛꯇꯤꯀꯣ ꯑꯩꯈꯣꯏꯒꯤ ꯃꯇꯝꯗꯨꯗꯤ ꯃꯔꯤ ꯈꯛꯇꯅꯦꯕ ꯃꯔꯤ ꯑꯁ ꯀꯟꯗꯂ
ꯅꯪꯗꯤ ꯊꯩꯅꯗꯕꯣꯛ ꯑꯣꯏꯣꯏꯔꯝꯅꯤ
ꯅꯠꯇ ꯑꯉꯥꯡꯗꯤ ꯑꯣꯏꯔꯏ ꯑꯩꯁꯨ ꯑꯗꯨꯕꯨꯉ ꯅꯉꯣꯟꯗꯒꯤꯗꯤ ꯈꯔ ꯈꯔ ꯈꯔ ꯏꯟꯆꯤꯒꯨꯝꯕꯗꯤ ꯈꯔ ꯑꯩꯅ ꯌꯥꯝꯕꯒꯤꯔ
ꯍꯣꯏ ꯍꯦꯜꯂꯝꯅꯤ ꯅꯪꯅ
ꯑꯗꯣ ꯈꯨꯟꯗ ꯂꯩꯕ ꯅꯨꯡꯉꯕꯣꯕ꯭ꯔꯥꯝꯃꯥꯏ ꯇꯧꯕꯕ꯭ꯔꯣ
ꯎꯝ ꯅꯨꯡꯉꯥꯏꯌꯦ ꯈꯨꯟꯗ ꯂꯩꯕ ꯅꯨꯡꯉꯥꯏꯌꯦ ꯌꯨꯝꯗ ꯂꯩꯕꯗ ꯌꯥꯝ ꯅꯨꯡꯉꯥꯏꯌꯦ
ꯎ ꯌꯨꯝꯗꯅꯤꯀꯣ ꯑꯗꯨꯣ ꯂꯩꯗꯣ ꯅꯪ
ꯍꯣꯏ
ꯁꯤ ꯃꯦꯟꯅ ꯅꯅꯥꯎꯗ ꯀꯌꯥꯂꯒꯦ
ꯏꯆꯤꯜ ꯏꯅꯥꯎꯁꯦ ꯑꯍꯨꯝꯅꯦꯕꯀꯣ ꯍꯧꯖꯤꯛꯤ ꯏꯊꯅ ꯂꯩꯈ꯭ꯔꯦ
ꯍꯥꯏꯕꯗꯤ ꯀꯔꯤꯒꯤ
ꯑ ꯏꯆꯦꯁꯨ ꯉꯟꯇꯥꯅ ꯄꯥꯟꯈ꯭ꯔꯦ
ꯅꯨꯄꯤꯃꯀ
ꯑ ꯑꯌꯥꯝꯕ ꯂꯩꯌꯦ ꯑꯌꯥꯝꯕꯁꯨ ꯂꯩꯃꯤꯟꯅꯔꯦ
ꯑꯣꯝ ꯑꯁ ꯑꯗꯨꯗꯤ ꯑꯗꯨꯗꯤ ꯅꯪꯅ ꯍꯦꯔꯣ ꯑꯣꯏꯔꯦꯅꯦ ꯍꯧꯖꯤꯛꯇꯤ
ꯃꯥꯅꯦ ꯍꯣꯏ
ꯍꯦꯔꯣ ꯍꯥꯏꯁꯤꯔꯥ ꯍꯦꯔꯣꯏꯟ ꯍꯦꯔꯣꯏꯟ ꯍꯥꯏꯁꯤꯔꯥ
ꯑꯗꯨ ꯃꯤ ꯌꯥꯝꯕꯅ ꯅꯨꯡꯉꯥꯏꯌꯦꯅ
ꯎꯝ ꯑꯩꯈꯣꯏꯒꯤ ꯃꯉꯥꯅ
ꯑꯗꯨꯅ ꯅꯨꯡꯉꯥꯏꯔꯝꯅꯤ ꯆꯥꯛ ꯆꯥꯕꯁꯨ ꯍꯥꯎꯔꯝꯅꯤ
ꯈꯪꯗꯦꯗꯤ ꯅꯨꯄꯥ ꯉꯥꯛꯇꯅꯤꯅꯀꯣ ꯑꯩꯈꯣꯏꯗꯤ
ꯑꯣ ꯅꯨꯄꯤ ꯌꯥꯎꯗꯕ
ꯅꯨꯄꯤ ꯌꯥꯎꯗꯦ ꯅꯨꯄꯥ ꯈꯥꯛꯇꯅꯤ ꯅꯨꯄꯤ ꯑꯃꯈꯛꯇ ꯐꯥꯎ ꯍꯥ
ꯅꯪꯗꯣ ꯑꯩ ꯉꯥꯡꯒꯗꯧ ꯃꯥꯥꯟꯅꯈꯦ ꯅꯪ ꯅꯨꯄꯤ ꯊꯤꯈ꯭ꯔꯦꯀꯣ
ꯊꯤꯔꯦ ꯑꯍꯣꯏ ꯀꯔꯝꯍꯥꯏꯅ ꯈꯪꯕ꯭ꯔꯣ
ꯑꯗꯨꯝ ꯈꯪꯕ
ꯑꯗꯣ ꯀꯔꯝ ꯍꯥꯏꯅ ꯈꯪꯕ꯭ꯔꯣ ꯍꯥꯏꯕꯅꯤꯗ
ꯈꯪꯕ ꯉꯝꯕꯅꯤ ꯑꯗꯨꯝ
ꯈꯣꯟꯖꯦꯜꯗꯒꯤꯔꯣ
ꯍꯣꯏ
ꯎꯁ ꯅꯨꯄꯤ ꯉꯥꯛ ꯑꯦ ꯍꯦ ꯍꯧꯖꯤꯛ ꯈꯪꯅꯤꯪꯕꯔꯣ ꯑꯦ ꯃꯤꯖꯤꯛ ꯈꯪꯕ ꯃꯥꯜꯂꯦ ꯁꯤ ꯅꯨꯄꯤꯁꯦ ꯎꯝ ꯅꯨꯄꯤꯕꯨꯗꯤ ꯊꯤꯔꯦ ꯈꯔ ꯉꯟꯇꯥ ꯊꯤꯕ ꯍꯥꯏꯇꯥꯔꯦ
ꯐꯦ ꯑꯗꯨꯗꯤ ꯑꯪꯀꯜꯒꯨꯝꯕ ꯑꯣꯏꯈ꯭ꯔꯦ
ꯑꯩ ꯆꯍꯤꯗꯤ ꯅꯧꯔꯤꯍꯦ ꯇ꯭ꯋꯦꯟꯇꯤ ꯐꯥꯏꯚ ꯁꯨꯗ꯭ꯔꯤ ꯑꯩ
ꯑ ꯁꯦꯝꯃꯒꯦꯔꯣ
ꯎꯝ ꯇ꯭ꯋꯦꯟꯇꯤ ꯐꯥꯏꯚꯇꯤ ꯌꯥꯎꯗꯧꯔꯦ ꯊꯥ ꯈꯔ ꯋꯥꯠꯂꯤ
ꯎꯝ ꯅꯪ ꯅꯃ ꯍꯂꯦ
ꯎꯝ ꯑꯗꯨ ꯑꯗꯨꯅꯦ ꯑꯩꯁꯨ ꯃꯤꯖꯤ ꯈꯪꯉꯦꯕ ꯑꯩ ꯉꯁꯥꯏ ꯍꯥꯏꯕꯗꯣ ꯏꯟꯆꯤ ꯏꯟꯆꯤ ꯈꯛꯇꯅꯦꯕ ꯑꯩꯅ ꯍꯜꯂꯤꯗꯣ
ꯍꯗꯤ
ꯀꯩꯅꯣ ꯑꯗꯣ ꯅꯣꯏ ꯆꯥꯟꯗꯦꯜꯁꯦ
ꯎꯝ
ꯀꯩꯅꯣ ꯑꯅꯥꯜꯒ ꯅꯣꯏ ꯖꯥꯇꯤꯒ ꯂꯣꯏꯅ ꯑꯗꯨꯝ ꯂꯣꯟꯁꯦꯡꯅ ꯃꯥꯅꯥꯕ꯭ꯔꯥ ꯅꯠꯇ꯭ꯔꯒ ꯇꯣꯡꯉꯥꯜꯂꯦꯀꯣ
ꯑꯩꯈꯣꯏꯔꯣ
ꯍꯣꯏ
ꯇꯣꯡꯉꯥꯜꯂꯦꯍꯦ
ꯎꯝ ꯈ꯭ꯔꯥ ꯈ꯭ꯔꯥꯗꯤ ꯃꯥꯟꯕ꯭ꯔꯥ
ꯃꯥꯟꯅꯗꯦ